ꯑꯩꯀ
ꯑꯥ
ꯀꯩꯗꯧꯔꯤꯅꯣ
ꯎꯝ ꯐꯤꯁꯨꯕ ꯂꯣꯏꯔꯦ ꯁꯤꯤꯄꯒ ꯂꯩꯦ ꯅꯗꯤꯦ
ꯁꯨ ꯏꯄꯒꯂꯏ
ꯑꯌꯨꯛꯇ ꯀꯩ ꯌꯦꯟ ꯆꯥꯡꯟꯖꯒ
ꯁꯤ ꯃꯗꯤꯌꯦ
ꯑꯂꯨꯒ ꯉꯥ ꯑꯀꯪꯕꯒ ꯎꯝ ꯂꯐꯣꯏꯒꯤ ꯀꯩꯅꯣꯗꯣ ꯈꯪꯕ꯭ꯔꯥ
ꯅ ꯐ ꯀ ꯀꯔꯤꯦ
ꯑꯃ ꯆꯥꯟꯅꯕꯗꯣ ꯏꯔꯣꯝꯗꯨꯗ
ꯃ ꯑꯣꯟꯗ ꯂ ꯏꯕꯗ꯭ꯔꯣ ꯍꯂꯄ
ꯍꯣꯏ ꯑꯗꯨꯒ
ꯑꯣ
ꯃꯣꯏꯗꯤ
ꯑꯩꯗꯤ ꯁꯥꯎꯔꯤꯅꯦ
ꯑꯁ ꯇꯧꯕꯕꯤ ꯍꯧꯕ꯭ꯔꯣ
ꯑꯋꯦ ꯎꯝ
ꯁꯪꯕꯤ ꯈꯠꯇ
ꯐꯤꯒ ꯎꯝ ꯌꯦꯟꯗꯨꯝ ꯀꯥꯡꯉꯧ ꯑꯃꯒ
ꯎꯝ
ꯄꯁꯨ ꯄꯠꯇ ꯑꯁꯤꯗꯤ
ꯑꯣ ꯆꯠꯇꯦ ꯍꯣꯏ ꯑꯩꯈꯣꯏ ꯀꯣꯂꯦꯖꯇꯨ ꯑꯦꯛꯖꯥꯝ ꯊꯥꯕꯀꯣ ꯃꯤ ꯑꯇꯩ ꯏꯁꯇꯨꯗꯦꯟꯅ ꯑꯗꯨꯒꯤ ꯁꯨꯇꯤ ꯊꯥꯔ ꯂꯩ
ꯑꯣ
ꯅꯪꯗꯤ ꯀꯩ ꯀꯣꯂꯦꯖ ꯀꯕ꯭ꯔꯥ
ꯄꯩ ꯌꯥꯗꯅꯦ
ꯀꯩ ꯍꯥꯏꯒ
ꯀꯥꯗ꯭ꯔꯦ ꯌꯨꯝꯗ ꯑꯗꯨꯝ ꯂꯩꯌꯦ
ꯑ ꯑ ꯑꯆꯥ ꯑꯆꯥ
ꯋꯥꯔꯦ ꯄꯩꯁꯥ
ꯌꯨꯝꯗ ꯂꯩꯕ ꯅꯨꯡꯉꯥꯏꯕ꯭ꯔꯣ
ꯌꯨꯝꯗ ꯍꯥꯏꯕꯁꯦ ꯕꯔꯔ ꯂꯩꯅꯦ ꯅ ꯑꯥꯏꯗꯦꯗ
ꯀꯦꯔꯤ ꯍ
ꯅꯤꯡꯉꯦ ꯀꯦꯕꯤꯅ ꯌꯥꯝ ꯅꯣꯛꯅꯤꯡꯕ ꯃꯥꯜꯂꯦ
ꯗꯦꯅ
ꯑꯕ ꯍꯥꯎꯔꯔꯕꯣ ꯅ
ꯌꯨꯝꯗꯣ ꯇꯨꯝ ꯂꯩꯈ꯭ꯔꯦ ꯑꯗꯨꯗꯤ
ꯑꯥ ꯑ ꯑꯗꯨ ꯅꯅꯦ ꯀ꯭ꯔꯩꯁꯁ ꯑꯇꯩꯦ
ꯇꯕꯥꯥꯛ ꯀꯨꯝꯕ ꯇꯧꯗꯦ
ꯍꯧꯗꯦ ꯎ
ꯑ ꯀꯩꯗ ꯌꯨꯝꯗ ꯂꯩꯕꯁꯨ
ꯑꯗꯅ ꯂꯩ ꯃꯗꯅꯧ ꯋꯥꯔꯦ
ꯆꯥꯎꯥꯕ꯭ꯔꯣ ꯅꯣꯏꯔꯣꯝꯗ
ꯎꯝ
ꯕꯤꯜꯗꯤꯡꯗꯔꯣ ꯌꯨꯝ ꯀꯃꯥꯏꯅ ꯇꯧꯕ
ꯑꯥ
ꯔꯗꯨ
ꯑꯁ ꯂꯩꯕꯥꯛ
ꯑꯣ
ꯦ ꯕꯔꯁꯦ ꯎꯁꯤ ꯌꯥꯝ
ꯆꯒꯤ ꯃꯈꯨꯝ ꯉꯇ ꯉꯥꯏꯔꯦ
ꯍꯌꯦꯡꯗꯤ ꯀꯗꯥꯏ ꯆꯠꯀꯦꯔꯥ
ꯀ꯭ꯔꯔꯤꯁꯁꯂ ꯃꯒꯅꯤꯗ
ꯌꯨꯝꯗ ꯑꯗꯨꯝ ꯂꯩꯒꯗ
ꯎꯝ ꯇꯨꯝꯃꯒ ꯆꯥꯕ ꯀꯛꯄꯅꯦ ꯑꯩꯈꯣꯏꯗ
ꯕꯣ ꯌꯦꯡꯕ꯭ꯔꯥ ꯅꯪꯗꯦ
ꯌꯦ
ꯌꯦꯡꯗꯦ
ꯏꯅꯤꯡꯗꯦ
ꯄꯦꯟꯁꯤ ꯂꯩꯕ
ꯂꯩꯇ
ꯐꯦꯟꯁꯁꯨ ꯂꯩꯇꯦ
ꯎꯝ
ꯑ
ꯑ ꯄꯨ꯭ꯔꯣ ꯌꯥꯝꯒꯅꯤ ꯍꯥꯏꯕꯣ
ꯌꯦꯦ ꯇꯕ
ꯎꯝ ꯆꯗ ꯂꯩ ꯏ ꯋꯥ ꯅꯪꯗꯤ
ꯑꯣ ꯏꯆꯦꯒ ꯂꯩꯑꯦ
ꯑꯃꯉꯔ ꯑꯅꯤ ꯑꯗꯨꯗ
ꯎꯝ ꯋꯥꯏ ꯍꯣꯏ
ꯎ ꯎ ꯎ
ꯅꯪꯗꯤ ꯀꯅꯥ ꯀꯅꯥ ꯂꯩꯕ
ꯑ ꯑꯗꯨꯕꯤꯒꯂ ꯋꯥꯔꯤ ꯀꯟꯅ ꯇꯧꯔꯤ ꯃꯥꯁꯨ
ꯑ
ꯀꯔꯤ ꯃꯈꯣꯟ ꯌꯨꯝꯁꯤ ꯑꯃ ꯂꯩꯕ ꯃꯥꯜꯂꯦꯕꯣ
ꯑꯣ ꯀꯃꯗ
ꯎꯝ
ꯎꯝꯃꯒꯜ
ꯌꯥꯝ ꯁ ꯄ꯭ꯔ꯭ꯔꯁ ꯗꯏ ꯍ ꯍ
ꯌꯁꯥꯌꯦ ꯑ꯭ꯔꯣꯅꯣ ꯏꯗꯤ
ꯎꯝ ꯈꯪꯗꯦꯗ ꯌꯥꯝ ꯌꯥꯝ ꯁꯥꯕ ꯑꯣꯏꯗꯦꯗ ꯆꯦꯡ ꯃꯅꯥꯛ ꯑꯣꯏꯕꯅꯤ ꯅꯕꯣ
ꯌꯥꯝ ꯐꯥꯏꯩꯅꯔꯗꯤꯦ
ꯎꯗꯣ ꯌꯥꯝ ꯍꯥꯎꯕ ꯃꯐꯝ ꯑꯣꯏꯕꯒꯤ
ꯍꯥꯏꯅꯤ
ꯑꯍꯤꯡ ꯇꯨꯝꯕ ꯌꯥꯕ
ꯑꯍꯤꯡꯕꯨ ꯇꯥꯔꯗꯤ ꯑꯗꯨꯝ ꯏꯪꯉꯤ ꯇꯨꯝꯕ ꯌꯥꯏ ꯉꯥꯟꯈ꯭ꯔꯗꯤ ꯏꯁ ꯂꯩꯕ ꯉꯝꯗ꯭ꯔꯦ ꯎꯝ ꯁꯥꯁꯤꯗꯤꯦ ꯎ ꯀꯔꯤ ꯇꯧꯔꯒ ꯂꯩꯕꯒꯦ ꯅꯣꯏꯗꯤ
ꯑꯗꯨꯝ ꯂꯩꯔ ꯀꯂꯦꯖ ꯁꯂꯦꯖ ꯉꯁꯤꯗꯤ ꯍꯧꯖꯤꯛꯀꯥꯟ ꯀꯣꯂꯦꯖꯇ ꯑꯩꯈꯣꯏꯗ ꯑꯦꯛꯖꯥꯝ ꯁꯦꯟꯇꯔ ꯇꯥꯕꯕꯨ ꯑꯗꯨꯒꯤ ꯀꯣꯂꯦꯖ ꯏꯁꯇꯨꯗꯦꯟ ꯑꯇꯩꯁꯤꯡꯅ ꯑꯦꯛꯖꯥꯝ ꯊꯥꯕ ꯑꯗꯨꯒꯤ ꯀꯣꯂꯦꯖꯇꯁꯨ ꯊꯤ ꯄꯤꯕ
ꯀꯣꯏꯃꯂ ꯑꯗꯨꯗꯤ
ꯀꯏꯕ ꯆꯠꯂꯤꯉꯥꯏ ꯃꯐꯝ ꯈꯪꯗꯦꯅꯦ
ꯑꯣ ꯅꯣꯏꯒꯤ ꯐ꯭ꯔꯦꯟꯁꯤꯡꯒ ꯍꯧꯔꯒ ꯆꯠꯂꯣꯅꯦ
ꯆꯠꯅꯤꯡꯉꯥꯏ ꯃꯐꯝꯁꯨ ꯂꯩꯇꯦ ꯊꯣꯛꯅꯕꯁꯨ ꯅꯨꯡꯁꯥ ꯌꯥꯝ ꯆꯥꯕꯒꯤ ꯊꯇ ꯊꯟꯕ
ꯅꯅꯨꯡꯣꯡꯁ ꯑ ꯑꯗꯨ ꯀ ꯏꯕ꯭ꯔꯣ ꯅꯪꯁ
ꯍꯣꯏ ꯇꯝꯕ ꯀꯣ
ꯔꯒ ꯆꯂꯣ
ꯎꯝ
ꯅꯃ ꯃꯥ ꯂꯩ ꯀꯣꯅꯥꯝꯁꯦ
ꯑꯗ
ꯅ ꯀꯟ꯭ꯔꯣꯅ
ꯃ ꯏꯗꯗ
ꯄꯥꯈꯪ ꯐꯥꯔꯛꯄꯒꯤ ꯅꯣꯛꯅꯤꯡꯕ ꯃꯇꯥꯡꯗ ꯑꯣꯏꯔꯝꯒꯅꯤ
ꯄꯥꯈꯪ ꯐꯥꯗꯨꯗ ꯑꯉꯥꯡ ꯑꯃ ꯑꯣꯏꯔꯤꯗ ꯑꯩꯈꯣꯏꯗꯤ
ꯑꯥꯡ ꯑꯣꯏꯔꯦ ꯍꯥꯏꯔꯒ ꯅꯨꯄꯤꯒꯤꯗꯤ ꯀꯣꯏꯔꯝꯒꯤꯗꯤ
ꯍꯣꯏ ꯗꯦꯗ ꯅꯣꯏ ꯅꯨꯡꯊꯤꯤꯟꯗ ꯆꯥꯛ ꯆꯥꯗ꯭ꯔꯣ ꯅꯣꯏꯗꯤ
ꯇꯌꯦ
ꯑꯣ ꯁꯤꯡꯖꯨ ꯃꯠꯄꯒꯨꯝꯕ ꯆꯥꯕ꯭ꯔꯥ ꯅꯣꯏꯗꯤ
ꯑꯥ ꯑꯗꯨꯝ ꯆꯥꯏ ꯆꯎꯗ ꯀꯦꯌꯥ ꯅ ꯑꯣꯅꯪꯗꯤ
ꯑꯩꯈꯣꯏ ꯏꯆꯤꯜ ꯏꯅꯥꯎ ꯃꯔꯤ ꯁꯑꯦ ꯑꯩꯅ ꯈ꯭ꯋꯥꯏ ꯑꯇꯣꯝꯕ ꯑꯣꯏꯕ ꯉꯣꯏꯇ
ꯑꯩꯣꯏꯁꯨ ꯃꯔꯤꯅꯦ
ꯎꯝ ꯀꯩꯅꯦ ꯌꯥꯝꯗꯦꯅꯦ ꯑꯗꯨꯗꯤ ꯆꯞ ꯆꯥꯏꯅꯥ
ꯑꯩꯁꯨ ꯂꯥꯁꯅꯦ
ꯎꯝ ꯂꯥꯁꯁꯦ ꯑꯣꯏꯕ ꯅꯨꯡꯉꯥꯏꯕ꯭ꯔꯣ
ꯃꯥꯥꯏꯇꯗ
ꯀꯩ ꯃꯤꯗꯤ ꯂꯥꯁ ꯑꯣꯏꯕꯁꯦ ꯌꯥꯝ ꯅꯨꯡꯉꯥꯏ ꯍꯥꯏꯅꯦ
ꯅꯪꯗꯤ ꯈꯪꯗ꯭ꯔꯣ
ꯅꯪꯒꯅꯤꯗ ꯅꯪꯁꯨ
ꯈꯪ ꯈꯪꯗꯦꯗ
ꯀ ꯇꯧꯕꯅꯤꯗ ꯂꯨꯅ ꯇꯧꯕꯦ ꯂꯅ ꯇꯧꯃꯗꯅ ꯀꯔꯤ ꯍꯥꯏꯒꯅꯤ ꯄ ꯁꯔꯦ ꯑꯩꯒꯤ ꯐ꯭ꯔꯦꯟꯒꯨꯝꯕ ꯌꯨꯝꯗꯀꯣ ꯆꯠꯀꯦ ꯍꯥꯏꯕꯁꯦ ꯆꯠ ꯍꯟꯗꯦꯅꯦ ꯃꯣꯏꯅ
ꯑꯥ ꯑꯁ ꯌꯥꯝꯃ ꯊꯤꯖꯤꯟꯕ꯭ꯔꯣꯕ ꯃꯣꯏꯅ
ꯅꯠꯇꯦ ꯀꯔꯤꯒꯤꯅꯣ ꯈꯪꯗꯦ ꯍꯨꯃꯥꯜꯂꯦ
ꯇꯨꯃꯥꯏ ꯇꯧꯔꯣꯅꯦ
ꯈ꯭ꯔꯤꯁꯃꯥꯁ ꯃꯇꯝꯗꯒꯨꯝꯕꯀꯣ
ꯎꯝ
ꯀꯨꯝꯍꯩꯒꯤ ꯆꯠꯀꯦ ꯍꯥꯏꯕꯁꯨ ꯌꯥꯗꯦ
ꯅꯣꯏꯗꯤ ꯌꯨꯝ ꯌꯨꯝ ꯆꯠꯂꯣꯏꯗ꯭ꯔꯣ
ꯆꯠꯅꯤꯡꯉꯦ ꯆꯠꯄ ꯐꯪꯗꯕꯒꯤꯅꯦ
ꯎꯝ ꯆꯠꯇꯤ ꯆꯠꯀꯦꯔꯥ
ꯈꯨꯟꯗ ꯆꯠꯅꯤꯡꯉꯦ ꯆꯠꯄ ꯌꯥꯗ꯭ꯔꯕꯅꯦ ꯊꯤꯟꯕꯤꯒꯦꯔꯣ ꯅꯪ
ꯑꯥ
ꯊꯤꯟꯕꯤꯒꯦꯔꯣ
ꯊꯤꯟꯕꯤꯕ ꯊꯤꯟꯕ ꯍꯩꯔꯣꯏꯗꯥ ꯑꯩ
ꯄꯥꯏꯕ ꯌꯥꯔꯗꯤꯀꯣ ꯅꯍꯥꯟꯅ ꯆꯠꯈ꯭ꯔꯅꯤ
ꯍ ꯍ ꯂꯩꯕ ꯅꯨꯡꯉꯥꯏꯇꯕ꯭ꯔꯣ ꯑꯗꯨꯗ
ꯔꯤꯃꯦ ꯌꯨꯝ ꯆꯠꯇꯕ ꯑꯗꯨꯒꯤꯅꯤꯗ
ꯑꯥ ꯌꯨꯝ ꯅꯤꯡꯁꯤꯡꯕ
ꯑꯥ ꯃꯥ ꯅꯤꯁꯤꯡꯉꯦ ꯍꯦ ꯍꯥ ꯍꯥ ꯍꯥ
ꯑꯍ ꯍ ꯍ ꯍ
ꯎꯗꯕ ꯀꯨꯏꯔꯦꯕ ꯃꯣꯏ ꯁꯤꯡꯅ
ꯆꯠꯅꯤꯡꯗ꯭ꯔꯣ ꯅꯪꯗꯤ
ꯈꯪꯗꯦꯗ ꯆꯠꯅꯤꯡꯉꯤ ꯈꯪꯗꯦꯗ ꯆꯠꯅꯤꯡꯕ ꯆꯠꯅꯤꯡꯗ꯭ꯔꯕ
ꯅꯨꯄꯤꯒ ꯂꯩꯕꯅꯤꯅ ꯅꯪꯗꯤ ꯅꯨꯡꯉꯥꯏꯔꯝꯒꯅꯤꯗ
ꯈꯪꯗꯦꯗ ꯎꯝ ꯑꯗꯨꯨꯝ ꯅꯨꯡꯉꯥꯏꯗ ꯅꯪꯗꯤ ꯔꯨꯝꯗ ꯂꯩꯃꯤꯟꯅꯕ꯭ꯔꯣ ꯅꯃꯥꯟꯅꯕꯤꯒ
ꯎꯝ ꯀꯥ ꯇꯣꯡꯉꯥꯜꯂꯦ
ꯑꯣ ꯀꯥꯗꯨ ꯇꯥꯡꯕ꯭ꯔꯥ ꯍꯣꯡꯕ꯭ꯔꯥ
ꯍꯣꯡꯉꯦ
ꯎꯝ ꯎꯝ ꯐꯩꯅꯦ ꯍꯣꯡꯉꯗꯤ
ꯑꯃꯒ ꯆꯍꯨꯝ ꯎꯝ
ꯅꯣꯏꯔꯣꯝꯗ ꯍꯩꯔꯥ ꯀꯨꯝꯕ ꯄꯥꯟꯗ꯭ꯔꯣ
ꯍꯩꯅꯧꯗꯤ ꯂꯩ
ꯑꯇꯩꯩꯗꯤ
ꯑꯇꯩꯗꯤ ꯂꯩꯇꯦ
ꯀꯩꯅꯣ ꯃꯨꯟꯕ꯭ꯔꯣ ꯃꯨꯟꯗꯕ꯭ꯔꯣ
ꯃꯨꯟꯕ ꯍꯧꯔꯦ ꯆꯥꯅꯤꯡꯅꯗꯤ ꯂꯥꯛꯑꯣ ꯎꯝ
ꯆꯃꯤ ꯗꯦꯗ
ꯑꯦ ꯅꯨꯄꯥꯁꯨ ꯃꯇꯥꯎ ꯃꯥꯟꯗꯅꯀꯣ ꯍꯩ ꯌꯥꯝ ꯆꯥꯕ ꯂꯩꯕꯅꯤ
ꯑ ꯑꯩꯗꯤ ꯍꯩ ꯆꯥꯕꯗꯤ ꯍꯩꯇꯦꯕꯨ ꯌꯥꯗꯨ ꯌꯥꯝ ꯀꯩꯅꯣ ꯇꯧꯋꯦꯕ ꯁꯤꯟꯒꯜꯂꯦꯕ ꯃꯤ ꯄꯜꯗꯨ ꯑꯗꯨꯗꯤ ꯆꯥꯅꯤꯡꯉꯤ ꯍꯩꯅꯧꯗꯤ ꯌꯥꯝꯅ ꯁꯤꯟꯃꯟꯕꯒꯤ ꯆꯥꯅꯤꯡꯗꯦ
ꯎꯝ ꯃꯨꯟꯕ ꯀꯥꯟꯗ ꯑꯣꯏꯅ ꯆꯥꯛꯣ ꯑꯗꯨꯗꯤ
ꯍꯧꯕ꯭ꯔ ꯃꯨꯕꯗ